ꯇꯥꯕꯔꯣ
ꯑ ꯍꯣꯏ ꯇꯥꯏꯌꯦ ꯇꯥꯏꯌꯦ
ꯑꯩ ꯌꯥꯗꯕ ꯑꯩꯅ ꯇꯧꯕꯗꯣ
ꯑꯣ ꯑꯣ ꯀꯩꯒꯤꯔꯥꯀꯣ ꯆꯠꯇꯕ꯭ꯔꯥ
ꯎꯝ
ꯑꯣ ꯈꯪꯗꯦꯅꯦ ꯑꯩ ꯑꯁꯦꯡꯕꯗꯤ ꯔꯤꯐ꯭ꯔꯦꯁ ꯇꯧꯔꯒꯗꯤ ꯆꯪꯕꯅꯤꯅꯦ
ꯑꯁ ꯑꯩꯁꯦ ꯍꯤꯟꯗꯤ ꯍꯩꯅꯤꯡꯉꯦꯅꯦ ꯑꯩꯁꯨ
ꯍꯦ ꯑꯩꯗꯤ ꯈꯪꯗꯦ ꯃꯣꯏꯅ ꯑꯗꯨꯝ ꯂꯞꯅ ꯍꯩꯇꯦ ꯍ ꯏꯇꯦ ꯀꯥꯏꯗꯒꯤ ꯀꯅꯥꯅ ꯍꯥꯏꯌꯦ ꯍꯥꯏꯕ꯭ꯔꯥ
ꯑꯩ ꯈꯪꯕꯖꯥꯠꯅꯤ ꯅꯪꯁꯦꯟ ꯑꯗꯨꯝ ꯋꯥꯔꯤ ꯁꯥꯔꯒ ꯂꯩꯕꯗꯣ ꯃꯤꯒ
ꯌꯥꯔꯦ ꯑꯩ ꯃꯤ ꯑꯇꯩꯒ ꯋꯥꯔꯤ ꯁꯥꯇꯤꯅꯦ ꯍꯤꯟꯗꯤ ꯂꯣꯟꯗ
ꯅꯪ ꯅꯪ ꯊꯕꯛ ꯇꯧꯕ ꯀꯥꯟꯗ ꯁꯥꯕꯗꯨ ꯑꯩ ꯇꯥꯍꯧꯕꯗꯨꯗꯤ
ꯑꯦ ꯑ ꯌꯥꯝ ꯅꯣꯛꯅꯤꯡꯉꯦ ꯇꯧꯗꯦ
ꯃꯔꯥꯛ ꯃꯔꯥꯛꯛꯇꯗꯤ ꯑꯗꯨꯝ ꯇꯧꯋꯦ ꯑꯩ ꯈꯪꯖꯥꯠꯅꯦ
ꯋꯥꯊꯤ ꯋꯥꯊꯤꯒꯨꯝꯕꯒꯤꯗꯤ ꯄ ꯄꯪꯇꯧ ꯇꯧꯕꯤꯕꯅꯦ ꯃꯣꯏꯅ ꯑꯗꯨꯝ ꯅꯣꯛꯅꯕꯒꯨꯝꯕ ꯇꯧꯔꯗꯤ
ꯑꯗꯨꯒꯨꯝꯕ ꯑꯗꯨꯒꯨꯝꯕ ꯑꯗꯨꯒꯨꯝꯕꯗꯒꯤ ꯑꯗꯨꯝ ꯀꯩꯅꯣ ꯍꯣꯠꯅꯔꯗꯤ ꯑꯗꯨꯝ ꯍꯩꯒꯅꯤ ꯃꯤꯁ‌ꯦ
ꯑꯗꯨꯃꯥꯏꯅꯗꯤ ꯇꯧꯕꯀꯣ ꯑꯗꯨꯕꯨꯀꯣ ꯑꯩ ꯑꯁꯤꯔꯣꯝꯁꯦ ꯍꯤꯟꯗꯤꯗ ꯄꯥꯞ ꯉꯥꯡꯗꯦꯅꯦ ꯃꯣꯏꯒꯤ‌ ꯂ‌ꯣꯟꯗ ꯑꯅꯝꯕ ꯉꯥꯡꯉꯤꯅꯦ
ꯍꯣꯏ ꯍꯣꯏ ꯑꯩꯁꯨ ꯒ꯭ꯌꯥꯟ ꯇꯥꯏ ꯑꯌꯥꯝꯕꯅ ꯍꯤꯟꯗꯤꯁꯨ ꯈꯪꯗꯕꯀꯣ
ꯎꯝ ꯎꯄꯥꯏ ꯂꯩꯇꯦ ꯍꯥꯏꯅ ꯑꯗꯨꯝ ꯇꯨꯃꯤꯟꯅ ꯂꯩꯕ ꯃꯇꯝꯗ ꯑꯅꯝꯕꯅꯤ
ꯑꯁꯦꯡꯒꯤꯗꯤ ꯑꯩꯈꯣꯏꯁꯦ ꯎꯝ ꯑꯩꯈꯣꯏꯁꯦ ꯑꯥ ꯃꯅꯤꯄꯨꯔꯗ ꯂꯩꯔꯗꯤ ꯃꯩꯇꯩꯂꯣꯟꯁꯦ ꯈꯪꯒꯗꯧꯕꯅꯦ ꯑꯗꯨꯒ ꯅꯥꯒꯥꯂꯦꯟꯗ ꯂꯩꯔꯗꯤ ꯅꯥꯒꯥ ꯅꯥꯒꯥꯃꯤꯁ ꯈꯪꯗꯣꯏꯅꯦ ꯑꯗꯨꯒ ꯑꯩꯈꯣꯏ ꯏꯟꯗꯤꯌꯥ ꯑꯣꯏꯕꯅꯤꯅ ꯍꯤꯟꯗꯤꯗꯤ ꯑꯩꯈꯣꯏꯁꯦ ꯑꯥ ꯁꯣꯏꯗꯕꯤꯗ ꯑꯩꯈꯣꯏꯁꯦ ꯍꯩꯗꯤ ꯍꯩꯒꯗꯧꯕꯅꯦ ꯑꯁꯦꯡꯕꯗꯤ
ꯎꯝ ꯈꯪꯐꯝꯗꯤ ꯊꯣꯛ ꯊ‌ꯣꯛꯄꯅꯦ ꯑꯗꯨꯕꯨ ꯈꯪꯗꯦ ꯂꯣꯟꯁꯦ ꯍꯩꯇꯦꯅꯦ ꯑꯩꯗꯤ ꯑꯩꯗꯤ ꯅꯍꯥꯟꯁꯨ ꯀꯩꯅꯣ ꯅꯥꯒꯥꯂꯦꯟꯗ ꯂꯩꯔꯝꯃꯤꯅ ꯍꯩꯇꯦꯅ ꯅꯒꯥꯃꯤꯁꯁꯨ
ꯑꯗꯣ ꯅꯪ ꯅꯍꯥꯟꯗꯤ ꯍꯩꯕ ꯅꯠꯇ꯭ꯔꯣ ꯅꯒꯥꯃꯤꯁꯇꯣ
ꯍꯥꯏꯗꯤ ꯎꯝ ꯃꯣꯏꯅ ꯍꯥꯏꯕꯗꯤ ꯑꯗꯨꯝ ꯒ꯭ꯌꯥꯟ ꯇꯥꯏꯌꯦ ꯍꯥꯏꯗꯤ ꯎꯝ ꯁꯤꯝꯄꯜ ꯑꯣꯏꯕ ꯉꯥꯡꯉꯗꯤ ꯗꯤ ꯑꯗꯨꯝ ꯒ꯭ꯌꯥꯟ ꯇꯥꯏꯌꯦꯕꯀꯣ ꯑꯩꯅ ꯍꯩ ꯑꯃꯨꯛꯀ ꯈꯨꯝꯕ ꯍꯩꯇꯔꯁꯨ
ꯎꯝ
ꯑꯗꯨꯃꯥꯏꯅꯗꯤ ꯇꯧꯋꯦ ꯑꯗꯨꯕꯨ ꯑꯁ ꯐꯖꯅ ꯕ꯭ꯂꯨꯡ ꯕ꯭ꯂꯨꯡ ꯇꯧꯕꯗꯤ ꯉꯝꯗꯦꯅꯦ
ꯑꯗꯨꯗꯨ ꯑꯗꯨꯁꯨ ꯀꯥꯏꯗꯦꯗ ꯈꯪꯉꯗꯤ ꯒ꯭ꯌꯥꯟ ꯇꯥꯔꯗꯤ ꯀꯩ ꯌꯥꯔꯦ ꯀꯩꯅꯣ ꯑꯩꯈꯣꯏꯁꯨ ꯑꯩꯈꯣꯏꯗꯤ ꯒꯥꯟꯁꯨ ꯇꯥꯗꯦ ꯍꯩꯁꯨ ꯍꯩꯇ‌ꯦ ꯑꯁ ꯑꯗꯨꯕꯨ ꯑꯗꯨ ꯌꯥꯔꯦ ꯑꯩꯁꯨ ꯌꯥꯔꯦ ꯕ ꯑꯩꯅ ꯌꯥꯍꯜꯂꯦ ꯑꯗ‌ꯣ ꯑꯦ ꯑꯗꯣ ꯉꯁꯤꯗꯣ ꯑꯩꯒꯤ ꯀꯩꯅꯣ ꯁꯦꯝꯕ ꯀꯥꯟꯗ ꯑꯁ ꯊꯋꯥꯏ ꯅꯨꯡꯉꯥꯏꯇꯕꯗꯣ ꯑꯩꯗꯤ ꯀꯩꯅꯣ ꯆꯥꯠꯖꯤꯄꯤꯇꯤꯒ ꯁꯨ ꯈꯠꯅꯥꯔꯒ ꯂꯩꯕꯅꯦ ꯉꯁꯤ ꯑꯗꯨꯒꯤ ꯑꯗꯨꯒꯤ ꯌꯥꯗ꯭ꯔꯦ ꯑꯩꯒꯤ ꯃꯥꯏꯗꯣ
ꯑꯩꯗꯤ ꯅꯨꯡꯇꯤꯒꯤ ꯑꯗꯨꯝ ꯈꯠꯅꯕꯗꯣ ꯃꯍꯧꯁꯥ ꯑꯣꯏꯈ꯭ꯔꯕꯅꯦ ꯄꯨꯔꯥ ꯍꯣꯜ ꯗ‌ꯦꯐꯦꯠ ꯏꯕꯥꯟꯅꯤꯁꯦ ꯋꯥꯔꯤ ꯁꯥꯔꯒ ꯀꯣ ꯆꯥꯠꯖꯤꯄꯤ ꯒ ꯇꯧꯔꯒ ꯅꯪꯅ ꯄꯤꯕꯗꯣ ꯂꯥꯜꯂꯦ ꯍꯥꯏꯕ ꯇꯧꯔꯒ
ꯑꯁ ꯄꯦꯜꯂꯕꯅꯦꯀꯣ ꯆꯥꯠ ꯖꯤꯄꯤꯇꯤꯁꯦ ꯌꯥꯝ ꯁꯥꯎꯅꯤꯡꯉꯦ ꯑꯗꯨꯒ ꯋꯥꯆꯦꯞꯇ ꯂꯩꯕꯗꯨ ꯆꯥꯠ ꯖꯤ ꯄꯤ ꯇꯤꯗꯣ ꯑꯦ ꯑꯥꯏꯗꯣ ꯑꯗꯨꯅ ꯍꯦꯟꯅ ꯁꯥ ꯊꯤꯕꯅꯦ ꯂꯥꯟꯕꯗꯣ
ꯑꯗꯨꯝ ꯄꯥꯏ ꯄꯥꯏꯔꯒ ꯂꯩꯈ꯭ꯔꯕꯅꯤ
ꯑꯩꯉꯣꯟꯗꯒꯤ ꯍꯦꯟꯅ ꯍꯩꯇ ꯖꯥꯠꯂꯥ ꯈꯪꯗꯦ ꯃꯣꯏꯁꯦ
ꯗꯥꯇꯥ ꯀꯂꯦꯛꯁꯟ ꯇꯧꯕ ꯂꯣꯏꯗ꯭ꯔꯤꯕ ꯖꯥꯠꯅ‌ꯦ ꯃꯣꯏ
ꯑꯁ ꯇꯜꯂꯦꯀꯣ
ꯎꯝ ꯑꯗꯨ ꯑꯣ ꯑꯩ ꯀꯥꯎꯔ ꯂꯩꯅꯦ ꯉꯔꯥꯡꯒꯤ ꯉꯔꯥꯡꯒꯤ ꯃꯦꯠꯇꯣ ꯑꯩ ꯌꯥꯝ ꯅꯨꯡꯉꯥꯏ ꯇ‌ꯦꯗ
ꯀꯃꯥꯏꯅ
ꯀꯩꯅꯣ ꯕ꯭ꯔꯥꯖꯤꯜꯒ
ꯑꯧ ꯑꯧ ꯃꯦꯠꯁ ꯑꯥ ꯑꯩꯗꯤ ꯑꯩꯗꯤ ꯀꯩꯅꯣꯒꯤ ꯑꯇꯣꯞꯄ ꯈꯜꯂꯨꯔꯒ ꯎꯝ ꯑꯩꯗꯤꯅꯦ ꯀꯥꯏꯗꯦꯗ
ꯀ ꯍꯥꯏꯗꯤ ꯀꯥꯏꯗꯦ ꯍꯥꯏꯔꯁꯨ ꯁꯞꯄꯣꯔꯠ ꯇꯧꯕ ꯑꯣꯏꯕꯅꯤꯅꯀꯣ ꯍꯥꯏꯗꯤ ꯁꯞꯄꯣꯔꯠ ꯇꯧꯔꯒ ꯉꯝꯗ꯭ꯔꯕꯅꯤꯅ ꯌꯥꯝ ꯅꯨꯡꯉꯥꯏꯇꯕꯗꯣ
ꯑꯩ ꯑꯁꯦꯡꯕꯗꯤ ꯑꯗꯨꯃꯥꯏꯅ ꯇꯧꯕꯅꯦ ꯉꯔꯥꯡꯗꯣ ꯑꯩ ꯑꯗꯨꯃꯥꯏꯅ ꯇꯧꯕꯅꯦ ꯍꯥꯏꯕ ꯉꯔꯥꯡꯗꯣ ꯑꯩ ꯑꯍꯥꯟꯕꯗꯁꯦ ꯅꯨꯡꯁꯤꯌꯦꯕꯀꯣ ꯃꯥꯕꯨ ꯅꯨꯡꯁꯤꯍꯥꯟꯕꯁꯦ ꯌꯥꯝ ꯅꯨꯡꯁꯤꯕꯗꯤ ꯑꯣꯏꯗꯦꯕꯀꯣ ꯑꯩꯗꯤ ꯃꯥꯒꯤ ꯐꯦꯟꯁ ꯅꯠꯇꯦꯕ ꯅꯍꯥꯟꯗꯨꯁꯨ ꯑꯗꯨꯕꯨ ꯃꯥꯅ ꯑꯍꯥꯟꯕ ꯀꯥꯟꯗꯗꯤ ꯌꯥꯝ ꯁꯥꯟꯅꯕꯗꯤ ꯌꯥꯝ ꯍꯩꯔꯒ ꯃꯥꯒꯤꯦ ꯈꯣꯡꯇ ꯎꯈꯤꯕꯗꯣ ꯑꯗꯨꯗꯒꯤ ꯌꯥꯝ ꯅꯨꯡꯁꯤꯌꯦꯕꯀꯣ ꯑꯗꯨ ꯑꯗꯨꯗꯒꯤ ꯌꯥꯝ ꯅꯨꯡꯁꯤꯌꯦ ꯑꯗꯨꯒꯤ
ꯉꯔꯥꯡꯗꯣ ꯀꯞ ꯀꯞꯄꯒ ꯂꯩꯕꯗꯣ ꯉꯁꯤ ꯉꯁꯤ ꯑꯗꯨꯒꯤ ꯉꯥꯛꯇ ꯂꯩꯔꯦ ꯔꯤꯜꯗ ꯀ ꯎꯝ
ꯑꯗꯨ ꯅꯨꯡꯗꯤ ꯅꯨꯡꯁꯤꯌꯦꯕ ꯑ ꯑꯁ ꯑꯩ ꯑꯗꯨꯕꯨ ꯀꯤꯖꯩꯍꯦ ꯍꯦꯂꯦꯟꯗ
ꯍꯣꯏꯅꯦ ꯑꯗꯨ ꯅꯨꯄꯥꯗꯣ ꯑꯩ ꯑꯗꯨ ꯅꯨꯄꯥꯗꯣ ꯅꯨꯡꯁꯤꯗꯦ ꯃꯁꯛꯇꯣ ꯌꯥꯝ ꯔꯐ ꯑꯣꯏꯅ ꯎꯑ ꯍꯥꯏꯕ
ꯃꯥꯗꯣ ꯀꯩꯅꯣ ꯑꯩꯗꯤ ꯔꯥꯐꯇꯤ ꯈꯪꯗꯦꯕꯀꯣ ꯔꯥꯐ ꯑꯣꯏꯕ ꯑꯣꯏ ꯑꯗꯨꯕꯨꯗꯤ ꯀꯩꯅꯣ ꯑꯩꯗꯤ ꯎꯗꯦꯕꯀꯣ ꯑꯗꯨ ꯃꯁꯛꯇꯣ ꯐꯨꯠꯕꯣꯜ ꯁꯥꯟꯅꯅꯤꯡꯉꯥꯏ ꯃꯤ ꯃꯥꯟꯗꯦꯕ ꯍꯥꯏꯗꯤ ꯌꯥꯝ ꯋꯥꯡ ꯆꯥꯎꯔꯒ ꯀꯃꯥꯏ ꯍꯥꯏꯗꯣꯏꯅꯣ ꯌꯥꯝ ꯋꯥꯡ
ꯌꯥꯝ ꯋꯥꯡ ꯆꯥꯎꯋꯦ ꯍꯥꯏꯕ ꯃꯥꯒꯤꯗꯤ ꯃꯥꯒꯤꯁꯦ ꯒꯣꯜ ꯒꯣꯜ ꯆꯟꯕꯁꯦ ꯌꯥꯝ ꯂꯥꯏꯅ ꯆꯟꯕꯤꯌꯦ ꯍꯥꯏꯕ ꯃꯤ ꯑꯇꯩꯗꯤ ꯌꯦꯡꯉꯤꯉꯗꯤ ꯌꯥꯝꯅ ꯂꯨꯅ ꯍꯦꯛ ꯍꯦꯛ ꯇꯧꯏ ꯑꯣꯏꯅ ꯃꯥꯒꯤꯗꯤ ꯌꯥꯝ ꯂꯥꯏꯅ ꯆꯪꯕꯤꯌꯦ ꯍꯥꯏꯕ ꯃꯔꯝꯁꯨ ꯔꯤꯄ꯭ꯂꯦꯒꯨꯝꯕ ꯅ ꯑꯩ ꯌꯥꯝ ꯅꯨꯡꯉꯥꯏꯇꯕꯗꯣ ꯋꯥꯈꯜ
ꯑꯁꯦꯡꯕꯗꯤ ꯑꯩꯗꯣ ꯐꯥꯔꯁꯇꯗꯤ ꯑꯍꯥꯟꯕꯗꯗꯤ ꯀꯩꯅꯣ ꯇꯧꯕꯅꯦ ꯃꯥ ꯀꯅꯥꯅꯣ ꯑ ꯅꯤꯃꯔꯁꯦꯁꯣꯡꯎ ꯎꯗ꯭ꯔꯕ ꯑꯗꯨꯒꯤ ꯀꯣꯏꯩꯅꯣꯅꯦ ꯅꯤꯃꯔꯁꯤ ꯁꯥꯟꯅꯒꯅꯤ ꯍꯥꯏꯔꯒ ꯎꯗꯦ ꯀ ꯑꯩꯅ ꯑꯗꯨꯃꯥꯏꯅ ꯇꯧꯔꯒ ꯑꯩ ꯁꯦ ꯍꯦꯂꯦꯟꯕꯨ ꯁꯞꯄꯣꯔꯠ ꯇꯧꯕ ꯍꯧꯈ꯭ꯔꯕꯅꯦꯕ ꯍꯦꯂꯦꯟ ꯁꯞꯄꯣꯔꯠ ꯇꯕ ꯍꯦꯛ ꯍꯥꯎꯕꯒ ꯍꯦꯂꯦꯟꯁꯦ ꯌꯥꯝꯅ ꯍꯩꯇꯕ ꯑꯗꯨ ꯀꯥꯟꯗꯗꯤ ꯁꯥꯎꯅꯤꯡꯕꯅꯦ ꯑꯩꯅ ꯃꯥ ꯍꯦꯛꯄꯨ ꯍꯩꯇꯕꯗꯣ
ꯕꯣꯜ ꯃꯥ ꯄꯥꯛꯇꯤ ꯐꯪꯗꯝꯕꯅꯦ
ꯑꯗꯨꯅꯦꯕ ꯃꯉꯣꯟꯗ ꯐꯤꯁꯨ ꯃꯉꯣꯟꯗ ꯐꯤꯁꯨ ꯄꯤꯗꯕꯩꯅꯦ ꯃꯥꯗꯣ ꯍꯥꯏꯗꯤ ꯎꯝ ꯑꯗꯨꯃꯥꯏꯅ ꯇꯧꯕꯅꯦ ꯑꯗꯨꯒ ꯃꯉꯣꯟꯗ ꯄꯤꯕ ꯀꯥꯟꯗ
ꯁꯨꯃꯔꯦ ꯃꯥ ꯕꯣꯠꯁꯨ ꯐꯪꯗꯕ ꯑꯃꯨꯛꯀ ꯑꯗꯨꯒꯤ ꯌꯥꯝ ꯁꯥꯎꯅꯤꯡꯔꯒ ꯂꯩꯕ ꯀꯥꯟꯗ ꯃꯣꯏ ꯁꯞꯄꯣꯔꯠ ꯇꯧꯔꯒ ꯂꯩꯕ ꯀꯥꯟꯗ ꯅꯦꯝꯃꯔ ꯑꯃꯨꯛꯀ ꯆꯪꯕ ꯎꯕ ꯑꯗꯨꯗꯒꯤ ꯕ꯭ꯔꯦꯛ ꯊꯣꯛꯈ꯭ꯔ ꯄ ꯑꯃꯨꯀ
ꯍꯟꯗꯛꯁꯦ ꯀꯩꯅꯣ ꯈꯛꯇꯅꯦ ꯃꯥꯁꯦ ꯁꯞꯁꯇꯤꯇ꯭ꯌꯨꯠꯇ ꯈ ꯑꯗꯨꯝ ꯆꯪꯕ ꯏꯅꯦꯅꯦ ꯃꯥꯣ
ꯑꯩꯈꯣꯏ ꯃꯥꯗꯣ ꯈꯣꯡ ꯇꯦꯛꯄꯒꯤ ꯑꯗꯨꯝ ꯊꯝꯕꯤꯕ ꯃꯥꯜꯂꯦꯀꯣ ꯅꯍꯥꯟꯗꯨꯒ ꯃꯥꯟꯅꯗ꯭ꯔꯕꯒꯤ ꯑꯣꯏꯔꯝꯒꯅꯤ ꯌꯥꯝ ꯅꯨꯡꯁꯤꯌꯦ
ꯃꯣꯏꯒꯤ ꯐꯦꯟꯁꯕꯨ ꯕꯨꯁ ꯇꯧꯅꯤꯡꯉꯥꯏ ꯈꯛꯇ ꯃꯥ ꯁꯥꯟꯅꯔꯤꯅꯤ ꯍꯥꯏꯅ ꯍꯥꯏꯔꯤꯅꯤꯅꯦ ꯇꯨ ꯇꯥꯏꯝꯁ ꯀꯥꯛꯛꯇꯅꯤ ꯅꯋꯥ ꯆꯪꯕ
ꯑꯗꯨ ꯑꯣꯏꯔꯝꯒꯅꯤ ꯍꯥꯏꯗꯤ ꯃꯣꯏ ꯑꯣꯏꯕꯁꯨ ꯃꯥꯟꯅꯩ ꯃꯣꯏ
ꯎꯝ ꯅꯍꯥꯟꯗꯣ ꯅꯍꯥꯟ ꯆꯪꯕꯗꯨꯁꯨ ꯃꯤꯅꯤꯠ ꯀꯨꯟꯒꯨꯝꯕ ꯈꯛꯇ ꯆꯪꯉꯦꯕꯀꯣ
ꯃꯥꯗꯣ ꯉꯝꯗꯕꯒꯤ ꯑꯣꯏꯔꯝꯒꯅꯤ ꯃꯥꯅ ꯃꯥꯅꯁꯨ ꯉꯝꯗꯕꯒꯤ ꯑꯣꯏꯔꯝꯒꯅꯤ ꯃꯥꯒꯤ
ꯂꯣꯏꯔꯝꯗꯥꯏꯗ ꯆꯪꯉꯦ ꯑꯗꯨꯒ ꯉꯔꯥꯡꯗꯨꯁꯨ ꯃꯦꯠꯆ ꯂꯣꯏꯒꯗꯧꯔꯦꯅ ꯁꯦꯀꯦꯟ ꯍꯥꯐꯇꯗꯤ ꯗꯥꯏꯔꯦꯛ ꯆꯪꯗꯦ ꯀꯨꯏꯔꯕ ꯃꯇꯨꯡ ꯃꯇꯨꯡꯨꯡꯗ ꯂꯥꯏꯛ ꯑꯩꯠꯇꯤ ꯁꯚꯦꯟꯇꯤ ꯐꯥꯏꯚ ꯇꯔꯥ ꯑꯩꯠꯇꯤꯗꯔꯥ ꯆꯪꯕꯅꯦꯕ ꯃꯥꯁꯦ
ꯎꯝ
ꯑꯗꯨꯒ ꯌꯦꯂꯣ ꯀꯆꯥꯗ ꯀ ꯍꯟꯈ꯭ꯔꯦ
ꯌꯥ ꯃꯅꯨꯡꯁꯤ
ꯎꯝ ꯎꯥꯛꯄꯅꯤ
ꯑ ꯃꯥꯅ ꯌꯦꯂꯣ ꯀꯥꯔ ꯆꯥꯕꯗꯣ ꯃꯥ ꯃꯥꯅ ꯇꯧꯒꯦ ꯇꯧꯕ ꯅꯠꯇꯕ ꯃꯥꯜꯂꯦ
ꯎꯝ ꯑꯩꯗꯤ ꯑꯗꯨꯝ ꯋꯥꯈꯜ ꯋꯥꯈ꯭ꯔꯕꯅꯤꯅꯦ ꯅꯣꯔꯋꯦꯅ ꯆꯟꯈ꯭ꯔꯕꯅꯤꯅ ꯑꯣ ꯑꯣꯏꯔꯔꯣꯏꯀꯣ ꯋꯥꯟ ꯋꯥꯟ ꯒꯣꯜꯗ ꯂꯩꯕ ꯀꯥꯟꯗꯗꯤ ꯑꯩꯁꯦ ꯍꯣꯏ ꯀꯥꯏꯗꯦꯗ ꯋꯥꯟ ꯒꯣꯜꯗꯤ ꯃꯣꯏ ꯇꯧꯔꯛꯀꯅꯤꯗ ꯍꯥꯏꯅꯗꯤ ꯈꯜꯂ ꯂꯩꯕꯅꯦ ꯑꯗꯨꯕꯨ ꯍꯥꯏꯗꯤ ꯑꯗꯨꯝ ꯗꯥꯏꯔꯦꯛ ꯆꯟꯈ꯭ꯔꯦꯅ ꯍꯥꯏꯗꯤ ꯃꯤꯅꯤꯠ ꯀꯩꯔꯥ ꯐꯥꯗ꯭ꯔꯤꯀꯥꯟꯗ
ꯑꯗꯨ ꯀꯩꯅꯣ ꯇꯧꯕꯅꯦ ꯅꯍꯥꯟꯒꯤ ꯐ꯭ꯔꯥꯟꯁꯀ ꯑꯥꯔꯖꯦꯟꯇꯤꯅꯥ ꯁꯥꯟꯅꯕꯗꯣ ꯑ ꯑꯗꯨ ꯀꯥꯟꯗꯁꯨ ꯑꯗꯨꯃꯥꯏꯅ ꯇꯧꯕꯅꯤ ꯈꯪꯕ꯭ꯔꯥ ꯀꯩꯗꯣ ꯎ ꯑ ꯀꯩꯅꯣꯁꯦ ꯐ꯭ꯔꯥꯟꯁꯁꯦ ꯒꯣ ꯑꯅꯤꯔꯥ ꯑꯍꯨꯝꯔ ꯆꯪꯈ꯭ꯔꯕꯅꯦꯕꯀꯣ ꯑꯗꯨ ꯀꯥꯟꯗ ꯑꯥꯔꯖꯦꯟꯇꯤꯅꯥꯁꯦ ꯆꯪꯗ꯭ꯔꯕ ꯑꯝꯇ ꯑꯗꯨꯏꯗꯒꯤ ꯁꯅꯤꯡꯕꯁꯦ ꯑꯗꯨꯃꯥꯏꯅ ꯇꯧꯔꯒ ꯃꯤꯅꯤꯠ ꯂꯩꯇ꯭ꯔꯦ ꯍꯥꯏꯔꯒ ꯃꯤꯅꯤꯠ ꯃꯤꯅꯤꯠ ꯑꯅꯤ ꯑꯍꯨꯝꯒꯤ ꯃꯔꯛꯇ ꯔꯁ ꯇꯧꯕ ꯍꯧꯔꯦ ꯃꯣꯏꯁꯦ ꯑꯗꯨꯒ ꯆꯪꯈ꯭ꯔꯕ
ꯎꯝ
ꯑꯗꯨꯗꯒꯤ ꯑꯃꯨꯛꯀ ꯃꯤꯅꯤꯠ ꯃꯉꯥꯔ ꯈꯛꯇ ꯉꯥꯏꯔꯒ ꯑꯃꯨꯛꯀ ꯆꯪꯕꯤꯕ ꯑꯗꯨꯗꯒꯤ ꯃꯣꯏ ꯎꯝ ꯃꯥꯟꯅꯈ꯭ꯔꯕꯅꯦꯕꯀꯣ ꯃꯥꯟꯅꯈ꯭ꯔ ꯍꯣꯏ ꯃꯅꯈ꯭ꯔꯕꯒꯤ ꯃꯣꯏꯁꯦ ꯀꯩꯅꯣ ꯑꯦꯛꯁꯇ꯭ꯔꯥ ꯇꯥꯏꯝ ꯄꯤꯕꯅꯦꯕ ꯎꯝ ꯑꯦꯛꯁꯇ꯭ꯔꯥ ꯍꯣꯏ ꯇ꯭ꯔꯥ ꯇꯥꯏꯝ ꯄꯤꯕ ꯀꯥꯟꯗ ꯑꯃꯨꯛꯀꯁꯨ ꯆꯪꯍꯜꯂꯦ ꯑꯃꯨꯛꯀ ꯀꯩꯅꯣ ꯐ꯭ꯔꯥꯟꯁꯅ ꯍꯥꯟꯅ ꯆꯪꯕ ꯃꯥꯜꯂꯦ ꯑꯩꯁꯨ ꯀꯥꯎꯈ꯭ꯔꯦ ꯑꯗꯨ ꯀꯥꯟꯗ ꯑꯁ ꯉꯝꯃꯔꯣꯏꯁꯦ ꯍꯥꯏꯔꯒ ꯀꯩꯅꯣ ꯇꯧꯕ ꯀꯥꯟꯗ ꯑꯃꯨꯛꯀ ꯆꯪꯕꯤꯕ ꯑꯗꯨ ꯀꯥꯟꯗꯗꯤ ꯑꯁ ꯅꯨꯡꯉꯥꯏꯕꯗꯨꯕꯨ ꯅꯨꯡꯉꯥꯏꯕ ꯇ ꯉꯝꯃꯔꯣꯏ ꯍꯥꯏꯔꯒ ꯌꯦꯡꯁꯨ ꯌꯦꯡꯅꯤꯡꯗ꯭ꯔꯕꯅꯦ ꯌꯦꯡꯅꯤꯡꯗ꯭ꯔꯦ ꯑꯩ ꯆꯠꯈ꯭ꯔꯅꯤ ꯍꯥꯏꯔꯒ ꯑꯃꯨꯛꯀꯀꯣ ꯆꯪꯉꯒꯦ
ꯉꯔꯥꯡꯗꯤ ꯌꯦꯡꯗꯦ ꯌꯦꯡꯗꯅꯦ ꯑꯗꯣ ꯁꯨꯡ ꯉ ꯉꯝꯗ꯭ꯔꯦꯅ ꯑꯩꯗꯤ ꯄꯦꯅꯥꯜꯇꯤ ꯂꯩꯔꯗꯤ ꯄꯦꯅꯥꯜꯇꯤ ꯄꯦꯅꯥꯜꯇꯤ ꯑꯣꯏꯅ ꯇꯧꯔꯗꯤ ꯅꯨꯡꯉꯥꯏꯒꯗꯕꯅꯦ ꯍꯥꯏꯅ
ꯑꯅ ꯀꯥꯇꯤꯗꯗꯤ ꯉꯝꯗꯧ ꯃꯥꯟꯗꯦ ꯑꯩ ꯕ꯭ꯔꯥꯖꯤꯜꯗꯣ ꯉꯝꯗꯧ ꯃꯥꯟꯗꯦ ꯑꯩꯗꯤ
ꯎꯝ ꯑꯁꯦꯡꯕ ꯉꯔꯥꯡꯒꯤ ꯒꯣꯜ ꯀꯤꯞꯄꯔꯗꯣꯃꯛ ꯈꯔ ꯗꯤꯇ꯭ꯔꯦꯛ ꯆꯠꯈꯔꯕ꯭ꯔꯥ ꯈꯪꯗꯦ ꯃꯥꯗꯣ ꯃꯃꯤꯡ ꯌꯥꯝ ꯆꯠꯄꯅꯦꯀꯣ ꯍꯥꯏꯗꯤ ꯒꯣꯜ ꯀꯤꯞꯄꯔ ꯐꯥꯎꯕꯗ
ꯑꯥ ꯕ꯭ꯔꯖꯤꯜ
ꯑꯗꯨꯃꯥꯏꯅ ꯉꯔꯥꯡꯗꯣ ꯎꯝ
ꯑꯣ ꯉꯔꯥꯡꯒꯤꯗꯨꯗꯤ ꯃꯥꯗꫭ ꯐꯖꯗꯦ ꯑꯗꯨꯒ ꯎꯝ ꯀꯩꯅꯣꯒꯤ ꯅꯣꯔꯠꯋꯦꯒꯤ ꯒꯣꯜ ꯀꯤꯞꯄꯔꯗꯨ ꯑꯁ ꯍꯩꯌꯦꯍꯦ ꯉꯔꯥꯡꯗꯣ
ꯑꯣ ꯑꯗꯨꯅꯦ ꯇꯧꯔꯤ ꯇꯧꯋꯦ ꯍꯥꯏꯕ ꯃꯣꯏꯅ ꯁꯣꯏꯕꯁꯦ ꯀꯣꯏ ꯁꯣꯏꯕꯁꯦ ꯄꯦꯅꯥꯜꯇꯤ ꯃꯤꯁ ꯇꯧꯕꯗꯨꯅꯤ ꯆꯥꯟꯁ ꯌꯥꯝ ꯐꯅ ꯂꯩꯕ ꯀꯥꯟꯁꯤꯗ ꯃꯤꯁ ꯇꯧꯈ꯭ꯔꯕ
ꯑꯗꯨ ꯀꯅꯥꯅ ꯀꯅꯥꯅ ꯍꯣꯏ ꯑꯗꯨꯅꯦ ꯀꯅꯥꯅꯅꯣ ꯑꯗꯨꯗꯣ
ꯕ꯭ꯔꯨꯅꯣꯅ ꯇꯧꯕꯅꯤꯅ
ꯑꯗꯨꯀꯥꯟꯗ ꯅꯦꯝꯃꯔ ꯂꯩꯔꯝꯒꯗꯤ ꯆꯪꯒꯗꯕꯅꯦꯕ ꯑꯁ ꯃꯣꯏꯅꯅꯦ ꯃꯣꯏꯒꯤ ꯈꯨꯟꯅꯅꯦ
ꯑꯗꯨꯅꯦꯕ ꯃꯣꯏꯁꯦ ꯂꯤꯁ ꯂꯩꯔꯒ ꯍꯥꯏꯗꯤ ꯄꯦꯅꯥꯜꯇꯤ ꯍꯩꯕꯁꯤꯡꯒꯨꯝꯕ ꯃꯣꯏ ꯎꯝ ꯀꯩꯅꯣ ꯕꯤꯅꯤ ꯕꯤꯅꯤ ꯖꯨꯅꯤꯌꯔꯗꯨꯗꯤ ꯂꯤꯁꯇ ꯌꯥꯎꯗ꯭ꯔꯤ ꯍꯥꯏꯌꯦꯕꯀꯣ ꯃꯥꯁꯦ ꯇꯣꯞ ꯋꯥꯟꯗ ꯅꯠꯇꯦ ꯍꯥꯏꯌꯦꯕ ꯄꯦꯅꯥꯜꯇꯤꯗ ꯑꯗꯨꯒꯤ ꯃꯥꯕꯨꯗꯤ ꯇꯧꯍꯟꯒꯅꯦꯍ ꯑꯗꯨꯒꯤ ꯑꯗꯨ ꯅꯨꯄꯥꯗ ꯑꯣꯏꯅ ꯇꯧꯍꯟꯕ
ꯍꯝ
ꯃꯥꯁꯦ ꯊꯔꯗ ꯐꯣꯔꯠ ꯔ ꯗ ꯂꯩꯕ ꯃꯥꯜꯂꯦ ꯉꯔꯥꯡ ꯊꯦꯛ ꯇꯧꯕ ꯅꯨꯄꯥꯗꯣ ꯍꯥꯏꯗꯤ ꯃꯣꯏ ꯕ꯭ꯔꯥꯖꯤꯜꯒꯤ ꯇꯝꯗ ꯀꯣ
ꯎꯝ
ꯄꯦꯅꯦꯜꯇꯤꯗ ꯌꯥꯕ ꯐꯣꯔꯠꯇꯒꯨꯝꯕ ꯂꯩꯕ ꯕꯖꯥꯠꯅꯦ ꯑꯗꯨ ꯃꯥꯕꯨ ꯇꯣꯛꯍꯜꯂꯒ ꯆꯦꯐ ꯇꯧꯕꯤꯈ꯭ꯔꯦ ꯀꯔꯤ ꯎꯄꯥꯏ ꯂꯩꯒꯦ ꯋꯈꯜꯗꯤ ꯌꯥꯝ ꯋꯥꯔꯝꯃꯅꯤ ꯍꯥꯏꯕ ꯑꯣ ꯐꯔꯁ ꯍꯦꯛ ꯁꯥꯟꯅꯕ ꯍꯧꯕ ꯀꯥꯟꯗ ꯐꯣꯜ ꯑꯣꯏꯕꯒꯤ ꯒꯣꯜ ꯆꯪꯉꯤꯀꯣ ꯅꯣꯔ꯭ꯋꯦꯅ
ꯎꯝ
ꯐꯔꯁ ꯌꯦꯡꯕ ꯀꯥꯟꯗ
ꯎꯝ
ꯇꯥꯕ꯭ꯔꯥ
ꯋꯥꯏ ꯇꯥꯏꯌꯦ
ꯎꯝ ꯑꯩꯗꯤ ꯑꯩꯗꯤ ꯆꯪꯁꯨ ꯆꯪꯗ꯭ꯔꯤꯀꯥꯟꯗ ꯑꯍꯣ ꯒꯣꯜ ꯆꯪꯈ꯭ꯔꯦ ꯍꯥꯏꯕꯒꯤꯀꯣ ꯍꯥ ꯀꯃꯅ ꯍꯥꯏꯅ ꯍꯥꯏꯔ ꯂꯩꯕꯅꯦꯕ
ꯑꯗꯨꯒ ꯐꯧꯜ ꯑꯣꯏꯔꯒ ꯂꯩꯔꯝꯃꯤ ꯍꯧꯖꯤꯛꯀꯥꯟꯗꯤ ꯄꯥꯛ ꯌꯦꯡꯗꯧ ꯃꯥꯟꯗ꯭ꯔꯦ ꯍꯥꯏꯅ ꯈꯜꯂꯒ ꯂꯩꯕꯅꯤꯅꯦ ꯇꯤꯝꯁꯤꯡꯁꯨ ꯂꯣꯏꯅꯃꯛ ꯆꯠꯈ꯭ꯔꯦ ꯑꯗꯨꯕꯨ ꯐ꯭ꯔꯥꯟꯁꯇꯤ ꯀ꯭ꯋꯥꯇꯔ ꯐꯥꯏꯅꯦꯜ ꯀꯥꯈꯦꯅ ꯀꯣ ꯑꯩꯒꯤ ꯁꯥꯞꯄꯣꯠ ꯇꯧꯕ ꯑꯗꯨꯒ ꯉꯁꯤꯁꯦ ꯄꯣꯇꯨ꯭ꯔꯒꯜꯒ ꯏꯁꯄꯦꯟ ꯇꯧꯒꯗꯕꯅꯤꯅ
ꯑꯥ ꯍꯣꯏ ꯏꯁꯄꯦꯟ ꯉꯥꯝꯗ꯭ꯔꯗꯤ ꯐꯗꯣꯏꯅꯦ ꯑꯩꯗꯤ ꯏꯁꯄꯦꯟ
ꯀꯩꯅꯣ ꯑꯩ ꯏꯁꯄꯦꯟ ꯁꯥꯞꯄꯣꯔꯠ ꯇꯧꯔ ꯂꯩꯅꯦ